ꯇꯕ꯭ꯔꯥ ꯑꯣ ꯇꯥꯔꯦ ꯇꯥꯥꯔ‌ꯦ
ꯑꯗꯨꯃꯥꯏꯅ ꯑꯗꯨꯝ ꯇꯧꯕꯅꯤꯅꯦ
ꯑꯣ ꯍꯣꯏ ꯅꯦꯠꯋꯥꯛ ꯍꯣꯏ ꯐꯠꯇꯕ ꯃꯇꯝꯁꯨ ꯂꯩꯕꯒꯤꯅ‌ꯦ
ꯎꯝꯝ
ꯃꯇꯝ ꯈꯔ ꯈꯔ ꯍꯥꯏꯗꯤ ꯅꯣꯏꯁꯨ ꯕꯣꯜꯒꯤ ꯋꯥꯔꯤ ꯈꯛꯇ ꯂꯤꯔꯝꯒꯅꯤ ꯑꯣ ꯁꯨꯃꯥꯏꯅ ꯇꯥꯕ꯭ꯔꯣ ꯅꯣꯏ ꯍꯣꯁꯇꯦꯜꯗ
ꯍꯧꯖꯤꯛꯁꯦ ꯅꯣꯁ ꯑꯩꯈꯣꯏ ꯃꯅꯤꯄꯨꯔ ꯃꯆꯥꯁꯤꯡꯗꯣ
ꯍꯣꯏ
ꯌꯥꯝ ꯂꯩꯅꯗꯕꯒꯤ ꯑꯩꯈꯣꯏ ꯏꯃꯥꯟꯅꯕ ꯑꯩꯈꯣꯏ ꯑꯍꯨꯝ ꯑꯗꯨꯝ ꯇꯧꯋꯤꯗ ꯑꯩꯒ ꯑꯩꯒ ꯑꯃ ꯎꯝ ꯑꯩꯒꯤ ꯑꯃꯗꯤ ꯄꯨꯟꯕ ꯑꯃꯗꫭ ꯇꯣꯉꯥꯟꯕ ꯑꯗꯨꯒꯤ ꯑꯗꯨꯝ ꯏꯕꯥꯅꯤꯒ
ꯍꫭ ꯑꯣꯇꯣ ꯗ꯭ꯔꯥꯏꯚꯔꯒꯨꯝꯕ ꯗꯨꯀꯥꯟꯗꯥꯔꯒꯨꯝꯕꯁꯦ ꯕꯣꯜ ꯒꯤ ꯋꯥꯔꯤ ꯉꯥꯛꯇ ꯇꯂꯤꯔꯒ ꯂꯩꯔꯃꯤꯍ‌ꯦ
ꯑꯦ ꯑꯩꯈꯣꯏꯗꯗꯤ ꯀꯩ ꯍꯥꯏꯁꯦ ꯃꯌꯥꯡ ꯃꯌꯥꯡꯈꯩꯗꯤ ꯕꯤꯠ ꯌꯥꯎꯗꯕ ꯃꯥꯥꯟꯂꯤꯗ ꯃꯣꯏꯗꯤ ꯒꯦ ꯀ꯭ꯔꯀꯦꯠ ꯑ ꯌꯦ ꯎꯝ
ꯇꯣꯉꯥꯟꯕꯒꯤꯀꯣ ꯇꯥꯎꯔꯝꯒꯅꯤ
ꯑꯁ ꯃꯣꯏꯁꯨ ꯁꯤꯗꯁꯨ ꯃꯣꯏꯗꯨꯀꫭ ꯀ꯭ꯔꯤꯛꯀꯦꯠꯀꯤ ꯀꯩꯅꯣ ꯋꯥꯔꯜ ꯀꯞ ꯀ꯭ꯔꯤꯀꯦꯠꯀꯤ ꯋꯥꯔꯜ ꯀ ꯃꯇꯝꯗꯨꯗꯤ ꯑꯁꯃꯁꯨ ꯑꯩꯈꯣꯏꯅ ꯑꯃꯨꯛ ꯌꯦꯡꯕꯤꯗꯅ ꯑꯗꯨꯒꯗꯨ ꯑꯗꯨꯗꯗꯤ ꯐꯖ ꯑꯩꯁꯨ ꯍꯩꯇꯦ ꯀꯃꯥꯏ ꯁꯝꯅꯕꯨꯁꯨ
ꯑꯗꯨꯒꯤꯅꯤ ꯒ꯭ꯌꯥꯟꯇꯥꯥꯗ ꯌꯦꯡꯉꯒ
ꯃꯤ ꯁꯥꯟꯅꯕ ꯈꯣꯏꯒꯤꯗꯤ ꯅꯨꯡꯉꯥꯏꯔꯝꯒꯅꯤ ꯑꯩꯈꯣꯏꯒꯤꯗꯤ ꯈꯪ ꯈꯪꯁꯨ ꯈꯪꯗꯕꯅꯤ ꯅꯪꯉꯣ
ꯑꯗꯨꯅꯦ ꯕꯦꯛ ꯀ ꯌꯥꯎꯗꯦꯗꯣ ꯌꯦꯡꯕꯁꯨ ꯍꯩꯇꯕ ꯒꯤꯀꯣ
ꯎꯝ ꯀꯃꯥꯏꯅ ꯁꯥꯟꯅꯕꯅꯣ ꯀꯃꯥꯏ ꯄꯣꯏꯟ ꯐꯪꯕꯅꯣ ꯍꯥꯏꯗꯤꯗꯗꯤ
ꯇꯥꯎꯋꯦ ꯁꯨꯃꯥꯏꯅ ꯃꯣꯏꯗꯤ ꯁꯅꯥꯕꯁꯨ ꯍꯥꯏꯔꯝꯒꯅꯤ ꯑꯗꯨꯒꯤ
ꯃꯣꯏ ꯃꯣꯏ ꯑꯩ ꯌꯥꯝ ꯁꯥ ꯁꯥꯕ ꯃꯇꯝꯗꯣ ꯅꯨꯡꯊꯤꯜꯒꯨꯝꯕ
ꯍꫭꯏ
ꯑꯗꯨꯒꯨꯝꯕ ꯃꯇꯝꯗꯒꯁꯨ ꯃꯄꯥꯟꯗ ꯊꯣꯛꯑꯒ ꯑꯗꯨꯝ ꯁꯥꯟꯅꯕꯅꯤꯅꯦ ꯃꯣꯏꯗ ꯍꯨꯃꯥꯡ ꯐꯖꯤꯟ
ꯁꯅꯥꯕ ꯁ ꯄ꯭ꯤꯀꯦꯠ ꯏꯟꯇꯔꯦꯁ ꯂꯥꯛꯕꯁꯤꯡꯗꯤ ꯑꯁ ꯌꯥꯝ ꯇꯥꯎꯋꯤ ꯃꯣꯏꯁꯦ ꯀꯔꯤ ꯍꯥꯏꯁꯤꯔꯦ ꯑꯩꯈꯣꯏ ꯕꯣꯜ ꯌꯦꯡꯅꯤꯡꯕ ꯒꯨꯝꯅ ꯃꯣꯏꯁꯨ ꯑꯗꯨꯝ
ꯍꯣꯏ ꯍꯣꯏ ꯍꯣꯏ ꯕꯦꯔꯥꯑꯗꯤ ꯃꯣꯏꯁꯦ ꯌꯥꯝ ꯁꯥ ꯁꯥꯕ ꯃꯇꯝꯗ ꯑꯁꯤꯒꯨꯝꯕꯗ ꯀꯩ ꯍꯥꯏ ꯀꯔ
ꯍꫭꯏ
ꯒꯨꯝꯕꯗ ꯐꯣꯔꯇꯤ ꯐꯣꯔꯇꯤ ꯊ꯭ꯔꯤ ꯑꯗꯨ ꯑꯗꯨꯐꯥꯎ ꯌꯧꯔꯤꯀꯥꯟꯗꯁꯨ ꯃꯣꯏꯅ ꯎꯊꯜꯕꯁꯦ ꯐꯥꯟꯅ ꯑꯂ ꯍꯣꯏ ꯐꯜꯂ ꯑꯩ ꯈꫭꯏꯅ ꯑꯝꯕ꯭ꯔꯦꯂꯥ ꯄꯥꯏꯔꯁꯨ ꯁꯥꯃꯟꯕꯒꯤ ꯊꯣꯛꯅꯤꯡꯗꯕꯅꯤ ꯑꯗꯨꯒꯨꯝꯕ ꯃꯇꯝꯗꯗꯤ
ꯍꯣꯏ ꯑꯗꯨꯅꯦ ꯁꯥꯕ ꯀꯥꯟꯗꯤ ꯇꯜꯂꯦ
ꯑꯁꯤꯗꯗꯤꯕꯣ ꯑꯁ ꯑꯝꯕ꯭ꯔꯦꯂꯥ ꯄꯥꯏꯔꯁꯨ ꯑꯗꯗꯤ ꯑꯝꯕꯦꯜꯂ ꯄꯥꯏꯔꯗꯤ ꯏꯪꯏꯗꯅ ꯁ
ꯍꯣꯏ ꯍꯣꯏ
ꯑꯁ ꯁꯤꯗꯗꯤ ꯑꯗꯨꯃꯥꯏ ꯇꯧꯗꯦ ꯑꯝꯕꯦꯜꯂ ꯄꯥꯏꯔꯁꯨ ꯄꯥꯏꯗꯔꯁꯨ ꯆꯞ ꯃꯥꯟꯅꯩ ꯃꯥꯑꯗ ꯃꯩ ꯑꯆꯧꯕ ꯃꯔꯛꯇ ꯃꯩ ꯇꯤꯛꯑꯒ ꯂꯩꯕꯗꯣ ꯑꯗꯨꯃꯥꯏꯅ ꯑꯗꯨꯝ ꯇꯧ ꯃꯥꯏꯗ ꯑꯁꯥꯕ ꯅꯨꯡꯁꯤꯠ ꯈꯛꯇꯅ ꯑꯩꯈꯣꯏ ꯎ ꯑꯁ ꯋꯥꯕꯅꯤ
ꯍꯣꯏ ꯇꯥꯎꯔꯝꯃꯅꯤ ꯁꯥꯕꯗꯤ ꯑꯁ ꯈꯪꯕ ꯉꯝꯗꯕꯅ ꯏꯪꯕꯗꯤ ꯈꯔ ꯅꯨꯡꯉꯥꯏ
ꯍꯣꯏ
ꯏꯪ ꯈꯪꯗꯦꯗ
ꯅꯨꯡꯊꯤꯟꯒꯨꯝꯕꯟꯗꯨꯅ ꯑꯃꯨꯛ ꯄꯨꯨꯜꯂꯔꯈꯣꯏ ꯄꯥꯏꯅꯤꯡꯉꯩꯗꯤ ꯏꯁꯤꯡ ꯑꯃꯨꯛ
ꯍꫭꯏ
ꯏꯁꯤꯡ ꯊ ꯍꯣꯟꯕ ꯋꯥꯕꯅꯤꯅ ꯀꯨꯂꯔꯗ ꯏꯁꯤꯡ ꯃꯌꯥꯝ ꯆꯪꯉꯤꯗꯅ
ꯑꯣ ꯇꯥꯎꯔꯝꯃꯣꯏ ꯁꯤꯡꯕ ꯁꯅꯨ ꯀꯨꯂ ꯊꯝꯕꯗꯤ ꯈꯔ ꯐꯥꯔꯕꯣ
ꯀꯂ ꯍꯣꯏ ꯃꯀꯣꯟ ꯌꯥꯝꯕ ꯀꯨꯂꯔꯅ ꯑꯃꯨꯛ ꯑꯁ ꯃꯀꯣꯟ ꯀ ꯀꯟꯅꯤꯗꯨ
ꯎꯝ ꯃꯁꯇ ꯑꯣ ꯍꯣꯁꯇꯦꯜ ꯐꯤ ꯇꯥꯡ ꯃꯥꯜꯂꯒ ꯑꯦꯁꯤ ꯐꯥꯎ ꯊꯝꯗꯤ ꯌꯥꯌꯦꯗ
ꯍꯥꯥ ꯅꯕꯤ ꯀꯁꯤ ꯑꯦꯁꯤ ꯔꯨꯝꯒ ꯍꯥꯏꯔꯝꯕ꯭ꯔꯥ ꯑꯗꯨꯃꯥꯏꯅ ꯇꯧꯔꯝꯝꯕꯅꯤꯅꯦ ꯑꯩꯈꯣꯏꯗ
ꯑꯣ ꯑꯣ
ꯑꯗꯨꯒ ꯀꯂꯦ ꯐꯦ ꯄꯤꯔꯝꯅꯦ
ꯐꯦꯟꯗꯤꯀꯣ ꯀꯔꯤ ꯍꯥꯏꯁꯤꯔ ꯁꯥꯕ ꯀꯥꯟꯗ ꯑꯗꯨꯝ ꯁꯤꯂꯤꯡ ꯐꯦꯟꯕꯨꯗꯤ ꯄꯥꯏꯔꯗꯤ ꯑꯃꯨꯛ ꯁꯥꯕ ꯒꯨꯝ ꯇꯥꯎꯕꯅꯤꯗ ꯁꯥꯔꯀꯥꯟꯗꯗꯤ
ꯎꯝ
ꯄꯥꯏꯕꯁꯨ ꯅꯨꯡꯉꯥꯏꯇꯕꯅꯤ ꯑꯦꯁꯤꯗ ꯊꯝꯕ ꯌꯥꯕꯅꯤꯅ ꯅꯣꯏꯁꯨ
ꯀꯂꯔꯗꯣ ꯀꯂꯔꯗꯣ ꯍꯥꯗꯤ ꯀꯨꯂꯔꯗ ꯏꯁꯤꯡ ꯊꯝꯃꯒ ꯑꯃꯨꯛ ꯎꯪꯉꯗꯤ ꯃꯄꯣꯟ ꯈꯔ ꯂꯩꯔꯁꯨ ꯏꯪꯗꯤ ꯏꯪꯉꯤꯅ ꯁꯨꯜꯂ ꯂꯩꯇ꯭ꯔꯗꯤ ꯂꯩꯕ ꯉꯝꯃꯣꯏ ꯑꯥ ꯑꯩꯈꯣꯏꯁꯦ ꯌꯥꯝꯅ
ꯌꯥꯝ ꯁꯥꯏ ꯍꯣꯁꯇꯦꯜ ꯐꯤꯒ ꯇꯥꯡꯉꯝꯒꯅꯤ ꯑꯗꯣ ꯏꯗꯤ ꯊꯝꯕ ꯌꯥꯕꯅꯤꯗ ꯌꯥꯝ ꯁꯥꯔ ꯁꯥꯔꯗꯤ ꯁꯥꯗꯨꯁꯨ ꯑꯗꯨꯝ ꯁꯣꯟꯅꯍꯟꯕꯅꯦ
ꯍꯣꯏ ꯎꯝ ꯑꯁ ꯅꯍꯥꯟꯗꯣ ꯑꯩ ꯁꯥꯃꯟꯕꯒꯤ ꯅꯣꯡꯃꯗ ꯑꯗꯨꯝ ꯀꯩ ꯍꯥꯏꯁꯦ ꯂꯨꯕꯒꯨꯝꯕꯗꯣ ꯑꯍꯨꯝꯂꯛ ꯀꯨꯝꯕ ꯀꯟꯇꯤꯅ꯭ꯁꯂꯤ ꯑꯗꯨꯝ ꯀꯩꯅꯣ ꯗ꯭ꯌꯨꯇꯤ ꯆꯠꯂꯤꯉꯩꯗ ꯑꯩꯅ ꯁꯨꯃꯥꯏꯅ ꯇꯧꯕꯤꯕ ꯑꯌꯨꯛ ꯍꯧꯒꯜꯂꯒ ꯏꯔꯨꯕ ꯍꯜꯂꯛꯑꯒ ꯏꯔꯨꯨꯔꯒ ꯅꯨꯡꯗꯥꯡꯗ ꯁꯨꯝ ꯏꯔꯨꯕꯒ ꯑꯗꯨꯃꯥꯏꯅ ꯇꯧꯔꯒ ꯒꯥꯏꯗꯣ
ꯍꯣꯏ ꯅꯥꯒꯅꯤ ꯁꯨꯃꯥꯏꯅ ꯇꯧꯔꯗꯤ ꯌꯥꯝ ꯁꯥꯔꯒꯥꯟꯅꯦ ꯏꯔꯨꯒꯨꯕꯁꯨ ꯑꯁ ꯅꯥꯕꯅꯤꯅ ꯂꯣꯛ ꯊꯨꯝꯕ ꯀꯔꯤ ꯍꯥꯏꯁꯤꯔ ꯏꯁꯥꯗ ꯑꯗꯨꯝ ꯅꯨꯡꯉꯥꯏꯗꯕ ꯀꯨꯝ ꯇꯥꯎꯋꯦ ꯂꯣꯛ ꯊꯨꯝꯗꯨꯁꯨ ꯀꯣ ꯑꯃ ꯂꯩꯉꯦꯅꯦ
ꯐꯃꯨꯡꯗꯗꯤ ꯂꯩꯅꯤꯡꯕ ꯑꯦꯁ ꯗ꯭ꯌꯨꯇꯤꯒꯨꯝꯕꯗꯣ ꯋꯥꯅ ꯍꯜꯂꯛꯑꯀꯥꯟꯗ ꯐꯃꯨꯡꯗ ꯂꯩꯅꯤꯡꯕꯅꯤꯅ
ꯍꯣꯏ
ꯎ ꯄꯥꯥꯡ ꯇꯨꯃꯅꯤ ꯇꯜꯂꯦꯗ ꯑꯗꯨ ꯏꯔꯨꯔꯒ ꯅꯨꯡꯗꯥꯡꯅꯁꯨ ꯑꯃꯨꯛ ꯃꯥꯡ ꯊꯣꯛꯑꯦ ꯍꯥꯏꯅ ꯑꯃꯨꯛ ꯍꯤꯔꯨꯒꯦ ꯃꯥꯏꯅ ꯊꯅꯤ
ꯍꯧꯖꯤꯛꯀꯥꯟ ꯈꯔ ꯅꯨꯡꯉꯥꯏꯔꯗ ꯑꯃꯨꯛ ꯃꯥꯕꯥꯁꯁꯨ ꯆꯠꯇꯕꯤꯗ ꯑꯗꯨꯝ ꯆꯨꯝꯕ ꯂꯩꯕꯅꯦ ꯍꯧꯒꯠꯂꯒ
ꯀ꯭ꯂꯥꯁꯇꯗꯤ ꯅꯣꯏ ꯀ꯭ꯂꯥꯁꯇ ꯑꯦꯁꯤ ꯊꯝꯕ꯭ꯔꯣ
ꯁꯝꯗꯦꯕ ꯀ꯭ꯂꯥꯁꯁꯨ
ꯑꯣ ꯑꯗꯨꯗꯤ ꯑꯁ ꯕꯣꯔꯦꯡ ꯑꯆꯣꯔ ꯑꯗꯨꯅꯤ ꯑꯗꯨꯝ ꯅꯤꯡꯕ ꯐꯥꯎꯔꯝꯒꯅꯤ
ꯎꯝ ꯑꯗꯨꯒꯀꯣ ꯑꯃꯨꯛ ꯅꯝꯊꯤꯕ
ꯇꯥꯜꯂꯦ ꯑꯗꯨꯒꯤ ꯃꯅꯥꯝꯗꯁꯨ ꯑꯁ ꯃꯣꯏꯒꯤ ꯃꯅꯥꯝ ꯌꯥꯝ ꯀꯥꯟꯁꯨ ꯀꯥꯟꯕꯅꯦ
ꯎꯄꯥꯥꯏ ꯂꯩꯇꯦꯅꯤ ꯃꯌꯥꯝꯗꯣ ꯅꯈꯣꯏꯗꯤ ꯑꯗꯨꯝ ꯃꯅꯤꯡꯗ ꯐꯪꯉꯕ ꯑꯗꯨꯒ ꯃꯃꯥꯡꯗ ꯊꯣꯡ ꯂꯩꯕꯅꯦꯕ
ꯍꯣꯏ
ꯑꯗꯣ ꯅꯨꯡꯁꯤꯠ ꯂꯥꯛꯑꯗꯤ ꯑꯁ ꯃꯅꯤꯡꯗ ꯂꯩꯕꯣ ꯃꯅꯝ ꯑꯗꯨꯝ ꯅꯝꯃꯥ ꯂꯩ
ꯋꯥꯅꯤꯗꯤ ꯑꯁ ꯑꯗꯨ ꯃꯅꯥꯝꯗ ꯑꯣꯄꯅꯤꯡꯉꯦ ꯑꯩꯗꯤ ꯉꯝꯗꯦ
ꯑꯗꯨꯝ ꯎꯄꯥꯏ ꯂꯩꯇꯦ ꯀ꯭ꯂꯥꯁ ꯑꯗꯨꯝ ꯆꯪꯈ꯭ꯔꯗꯤ ꯑꯗꯨꯝ ꯊꯜꯂꯅꯤ ꯑꯗꯨ ꯃꯅꯝꯅ
ꯀꯣꯛꯀ ꯆꯦꯔꯒ ꯂꯥꯅꯤ ꯃꯣꯏꯒꯤ ꯃꯅꯥꯝꯗꯨꯗꯤ
ꯃꯅꯝꯅ ꯀꯟꯃꯟꯕꯅꯤ ꯑꯍꯥꯟꯕ ꯆꯪꯉꯛꯄꯖꯤꯗꯤ ꯊꯣꯛꯁꯦ ꯍꯥꯏꯁꯤꯔ ꯅꯝ ꯉꯝꯗꯕ ꯅꯝꯕꯗꯣ ꯉꯝꯗꯕꯅꯤꯅꯦ ꯑꯗꯨꯝ ꯑꯗꯨꯝ ꯅꯝꯊꯤꯔꯁꯨ ꯎꯄꯥꯏ ꯂꯩꯇꯕꯗꯣ ꯍꯧꯖꯤꯛꯇꯤ
ꯍꯣꯏ ꯍꯣꯏ ꯑꯦꯁ ꯄꯥꯏ ꯂꯩꯇꯔꯦ
ꯏ ꯅꯝꯊꯤꯌꯦ ꯍꯥꯏꯔꯒ ꯑꯗꯨꯝ ꯂꯣꯏꯔꯅꯤ ꯀꯔꯤ ꯇꯧꯔꯁꯤ
ꯃꯣꯏꯁꯦ ꯀꯔꯤꯔ ꯈꯪꯗꯕ ꯍꯧꯖꯤꯛꯇꯤ ꯄꯣꯠ ꯆꯩ ꯃꯤꯌꯥꯝ ꯊꯣꯛꯑꯦ ꯑꯗꯨ ꯃꯣꯏꯁꯨ ꯄꯥꯏꯕ ꯌꯥꯕꯅꯤ ꯋꯥꯅꯤꯅ ꯌꯥꯝ ꯇꯥꯡꯕꯁꯨ ꯅꯠꯇꯦ ꯆꯅꯤ ꯐꯥꯎ ꯁꯨꯕꯁꯨ ꯅꯠꯇꯦ ꯍꯣꯏ
ꯎꯝ ꯃꯣꯏꯁꯦ ꯑꯗꯨꯝ ꯍꯩꯅꯒꯔꯥꯕ ꯂꯣꯏ ꯅꯝ ꯁꯤꯅꯕ꯭ꯔꯅꯀꯣ ꯃꯔꯝꯗꯣ ꯂꯣꯏ ꯂꯩꯅꯕ꯭ꯔꯅ ꯀꯩꯁꯨ ꯈꯟꯅꯗꯕ ꯃꯣꯏꯗꯗꯤ ꯃꯣꯏ ꯃꯁꯦꯟꯒꯤ ꯑꯗꯨꯒꯤ
ꯉꯝꯒꯥꯅꯤ ꯃꯈꯣꯏꯒꯤ ꯃꯅꯥꯝꯅꯦꯅ ꯈꯜꯂꯝꯒꯅꯤ ꯃꯣꯏꯗꯤ
ꯍꯣꯏ ꯂꯩꯇꯕ ꯑꯩꯈꯣꯏ ꯃꯅꯝ ꯂꯩꯇꯕ ꯑꯩꯈꯣꯏꯅ ꯋꯥꯕ ꯃꯣꯏꯅ ꯑꯗꯨꯝ ꯅꯣꯔꯃꯦꯜꯅꯤ ꯅꯝꯒꯅꯤ
ꯌꯥꯝ ꯇꯥꯜꯂꯦ ꯑꯗꯨꯒꯤ ꯃꯅꯥꯝꯗꯤ ꯑꯩꯁꯨ ꯄꯨꯛꯅꯤꯡꯕ ꯐꯥꯎꯋꯦ ꯍꯥꯏꯗꯤ ꯄꯨꯛꯅꯤꯡꯉꯦ ꯃꯣꯏ ꯃꯅꯥꯝꯗꯨꯗꯤ ꯌꯥꯝ ꯀꯜꯂꯦ ꯑꯁ ꯅꯨꯡꯁꯥꯒ ꯁꯥꯔꯀꯥꯟꯗ ꯆꯥꯛꯄꯨ ꯌꯥꯝ ꯆꯥ ꯑꯩꯈꯣꯏ ꯀ꯭ꯂꯥꯁ ꯃꯩꯗꯁꯨ ꯑꯃ ꯂꯩꯥꯛꯌꯦꯕꯀꯣ ꯑꯗꯨ ꯑꯁ ꯌꯥꯝ ꯀꯥꯜ ꯑꯟꯕꯅꯤꯗꯨꯒꯤ ꯅꯨꯄꯤꯒꯤ ꯁꯥꯏꯠꯗ ꯑꯗꯨꯝ ꯐꯝꯕꯁꯤꯡꯁꯦ ꯑꯩꯈꯣꯏꯗꯤ ꯅꯍꯥꯟ ꯑꯩꯗꯤ ꯀꯣꯛ ꯆꯦꯔꯒ ꯍꯜꯂꯥꯛꯄꯅꯦ ꯑꯁ ꯑꯣꯒꯅꯤꯡꯉꯥ ꯀ꯭ꯔꯤ ꯍꯥꯏꯁꯤꯔ ꯌꯥꯝ ꯁꯥꯔꯀꯥꯟꯗꯤ ꯃꯅꯝ ꯌꯥꯝ ꯀꯟꯕꯅꯦ ꯑꯗꯨꯒ ꯃꯣꯏꯒꯤ ꯃꯥꯏꯗꯗꯤꯀꯣ ꯀꯦ ꯌꯥꯝ ꯀꯦꯔꯒ ꯂꯥꯛꯑꯅꯤ ꯑꯁ ꯁꯥꯎꯅꯤꯡꯕꯅꯦ ꯌꯥꯝ ꯀꯦꯔꯒ ꯂꯥꯔꯒ ꯅꯨꯄꯥꯒ ꯅꯨꯄꯥꯅ ꯀꯃꯥꯏꯅ ꯅꯣꯏꯕꯨ ꯅꯨꯡꯁꯤꯔꯝꯒꯅꯤꯅ ꯑꯩꯗꯤ ꯈꯟ
ꯑꯩꯈꯣꯏꯒꯤ ꯍꯣꯁꯇꯦꯜꯗꯨꯁꯨ ꯑꯁ ꯑꯩꯈꯣꯏꯒꯤ ꯕ꯭ꯂꯣꯛꯇ ꯀꯣ
ꯑꯥ
ꯃꯁꯥꯛꯄꯨꯗꯤ ꯌꯥꯝꯕꯗꯤ ꯐꯖꯩꯌꯦ
ꯑꯥ
ꯀꯔꯤ ꯍꯥꯏꯁꯤꯔꯥ ꯃꯣꯏꯒꯤ ꯃꯥꯒꯤ ꯃꯥꯏꯗꯨꯗꯤ ꯀꯔꯤ ꯑꯁꯤ ꯐꯖꯗꯦ ꯍꯥꯏꯕ ꯂꯩꯇꯦꯕꯀꯣ ꯑꯗꯨ ꯃꯅꯥꯝꯗꯣ ꯌꯥꯝ ꯀꯟꯕꯗꯣ ꯃꯥꯅ ꯆꯠ ꯄꯥꯖꯦ ꯆꯠꯄ ꯀ꯭ꯔꯤ ꯍꯥꯏꯁꯤꯔꯥ ꯃꯥꯅ ꯆꯠꯄꯒꯤ ꯂꯥꯏꯟꯗ ꯑꯗꯨꯝ ꯃꯥꯒꯤ ꯃꯅꯥꯝꯗꯣ ꯑꯗꯨꯝ ꯑꯥ ꯑꯗꯨ ꯂꯩ ꯍꯥꯎꯋꯦ ꯑꯗꯨꯒ ꯑꯁ ꯃꯥ ꯂꯝꯕꯤ ꯆꯠꯄꯥ ꯐꯥꯎ ꯅꯝ ꯃꯅꯤꯅ ꯑꯩꯗꯤ ꯅꯍꯥꯟ ꯑꯣꯛꯄꯅꯦ ꯃꯥꯒꯤ ꯃꯃꯥꯡꯗ ꯑꯩꯅ ꯑꯣꯛꯅꯤꯡ ꯀꯔꯤ ꯍꯥꯏꯁꯤꯔ ꯃꯊꯟꯗ ꯑꯗꯨꯝ ꯇꯥꯎꯕꯗꯣ
ꯎꯝ
ꯃꯥꯗꯤ ꯒ꯭ꯌꯥꯟꯗꯤ ꯇꯥꯔꯝꯃꯔꯣꯏ ꯀꯔꯤꯒꯤꯅꯣ ꯅꯪ ꯅꯥꯔꯕ꯭ꯔꯥ ꯍꯥꯏꯔꯒꯅ ꯑꯩꯅ ꯍꯣꯏ ꯅꯌꯦꯅ ꯑꯩꯅ ꯍꯥꯏꯔꯦ ꯍꯥꯏꯈ꯭ꯔꯦ ꯃꯅꯥꯝꯅꯅꯤ ꯍꯥꯏꯕꯗꯤ ꯇꯥꯜꯂꯦꯗꯅ
ꯎꯝ
ꯑꯁ ꯑꯩ ꯏꯁꯥ ꯅꯨꯡꯉꯥꯏꯇꯕꯒꯤꯅꯦ ꯏꯆꯦꯅ ꯑꯩꯈꯣꯏꯒꯤ ꯁꯤꯅꯤꯌꯔꯅꯦꯕ
ꯑꯣ
ꯃꯁꯥꯛ ꯃꯁꯥꯛꯄꯨꯗꯤ ꯑꯁ ꯌꯦꯡꯉ ꯌꯥꯝ ꯐꯖꯩ
ꯎꯝ
ꯎꯝ ꯀꯔꯤ ꯍꯥꯏꯁꯤꯔꯥ ꯀꯦꯗꯔꯁꯨ ꯑꯗꯨꯝ ꯐꯖꯕꯗꯨ ꯃꯥꯁꯦ
ꯑ
ꯌꯦꯡꯕ ꯑꯗꯨꯝ ꯅꯨꯡꯉꯥꯏ ꯑꯗꯨꯁꯨ ꯃꯅꯥꯝꯅꯗꯤ ꯃꯥ ꯁꯦ ꯃꯥꯗꯤ ꯃꯥꯅꯅꯦ ꯍꯥꯏꯕꯗꯤ ꯀꯔꯤ ꯍꯥꯏꯁꯤꯔꯥ ꯃꯔꯥ ꯃꯔꯥꯗꯗꯤ ꯑꯗꯨꯝ ꯃꯅꯥꯝꯗꯣ ꯂꯩ ꯇꯦꯕ ꯃꯥꯁꯦ ꯃꯥꯅ ꯀꯦꯌꯔ ꯇꯧꯔꯗꯤꯀꯣ ꯑꯗꯨꯒ ꯀꯦꯌꯔ ꯇꯥꯎꯗꯕꯒꯤꯅꯦꯕ ꯅꯨꯡꯇꯤꯒꯤꯗꯤ ꯑꯗꯨꯝ ꯅꯝꯕ ꯅꯠꯇꯦ ꯑꯗꯨꯒ ꯃꯔꯛ ꯃꯔꯛ ꯈꯛꯇ ꯑꯗꯨꯝ ꯅꯝꯊꯤꯔꯒ ꯂꯩꯕꯗꯣ
ꯎꯝ ꯅꯪ ꯁꯤꯗ ꯂꯩꯔꯗꯤ ꯌꯥꯔꯣꯏꯅꯦ ꯑꯗꯨꯗꯤ
ꯑꯩꯅ ꯃꯥꯒꯤ ꯔꯨꯝꯃꯦꯠꯇ ꯅꯍꯥꯟ ꯍꯥꯏꯕ ꯃꯥꯁꯨ ꯈꯥꯡꯕꯒꯤ ꯑꯩꯉꯣꯟ ꯑꯩꯒꯤ ꯔꯨꯝꯗ ꯂꯥꯛꯑꯦ ꯃꯥꯁꯨ ꯑꯗꯨꯒꯤ ꯅꯨꯃꯤꯠꯇ ꯈꯥꯡꯕꯒꯤ ꯅꯣꯛꯔꯒ ꯂꯥꯛꯑꯦ ꯑꯗꯨꯒ ꯑꯩꯅ ꯍꯥꯏꯈ꯭ꯔꯕꯅꯤ ꯅꯪꯗꯤ ꯃꯣꯏ ꯑꯅꯤꯗꯤ ꯌꯥꯝ ꯇꯤꯟꯅꯩꯌꯦ ꯃꯆꯦꯒꯨꯝ ꯁꯨꯃꯥꯏꯅ ꯇꯥꯎꯕꯗꯣ ꯑꯗꯨꯝ ꯄꯥꯏꯌꯣ ꯀꯔꯤ ꯍꯥꯏꯁꯤꯔꯦ ꯑꯦꯗꯚꯥꯏꯁ ꯐꯖꯅ ꯄꯤꯌꯣ ꯅꯪ ꯍꯥꯏꯕꯅꯤ ꯑꯩꯅ ꯃꯥꯔꯛ ꯃꯥꯔꯛꯇꯤ ꯄꯥꯏꯌꯦ ꯑꯗꯨꯒ ꯅꯨꯡꯇꯤꯗꯤ ꯄꯥꯏꯗꯕꯒꯤ ꯑꯣꯏꯔꯝꯒꯅꯤꯅ ꯃꯥꯅ ꯑꯩꯉꯣꯟꯗ ꯂꯥꯛꯑꯒ ꯅꯣꯛꯔꯒ ꯂꯥꯛꯑꯦ ꯃꯥꯁꯦ
ꯑ
ꯅꯤꯡꯕ ꯐꯥꯎꯋꯦ ꯑꯗꯨꯒ ꯑꯁ ꯃꯅꯝꯒ ꯅꯝꯊꯤꯌꯦ ꯀꯣꯛꯀ ꯆꯤꯛꯔꯒ ꯂꯩꯌꯦ
ꯋꯥ ꯎꯝ ꯅꯪꯖꯦ ꯁꯤ
ꯂꯔꯒ
ꯎꯝ ꯁꯤꯗꯒ ꯂꯩꯔꯗꯤ ꯅꯪꯁꯦ ꯌꯥꯔꯔꯣꯏꯅꯦ
ꯑꯩꯗꯤ ꯉꯥꯝꯗꯦ ꯑꯗꯨ ꯁꯥꯕꯗꯨꯅ ꯉꯥꯝꯅꯦꯗꯦ ꯁꯥꯕ ꯃꯐꯥꯝꯅꯦ ꯑꯩꯗꯤ ꯌꯥꯔꯣꯏ
ꯎꯝ
ꯁꯝꯃꯥꯔꯗꯤ ꯑꯩꯗꯤ ꯌꯥꯝ ꯅꯒꯟꯕꯅꯤ ꯀꯔꯤꯔ ꯈꯪꯗꯦ ꯑꯗꯨꯝ ꯃꯄꯥꯟꯒ ꯊꯨꯎꯔꯗꯤ ꯑꯗꯨꯝ ꯀꯩ ꯍꯥꯏꯁꯤꯔ ꯀꯣꯛꯑ ꯆꯩꯔꯒ ꯑꯗꯨꯝ ꯂꯩꯌꯦꯅꯦ ꯀꯨꯁꯣꯟꯖꯩꯗꯦꯒꯨꯝꯕꯁꯨ ꯑꯩꯗꯤ ꯂꯥꯏ ꯃꯤ ꯃꯌꯥꯝꯅ ꯆꯠꯂꯀꯥꯟꯗꯁꯨ ꯑꯗꯨꯝ ꯌꯨꯝꯗ ꯂꯥꯏꯔꯒ ꯑꯗꯨꯝ ꯅꯥꯕ ꯑꯗꯨꯝ ꯇꯥꯎꯕꯗꯣ ꯁꯨꯃꯥꯏꯅ ꯇꯥꯎꯋꯦ ꯑꯗꯨꯒ ꯑꯩꯗꯤ ꯄꯥꯛꯅ ꯃꯄꯥꯟꯁꯨ ꯊꯣꯛ
ꯎꯝ
ꯃꯔꯛ- ꯃꯔꯛꯇ ꯀꯔꯤ ꯍꯥꯏꯁꯤꯔ ꯑꯩꯈꯣꯏ ꯏꯃꯥꯟꯅꯕꯤꯍꯣꯏ ꯄꯨꯟꯕ ꯑꯗꯨꯃꯥꯏꯀꯣ